ꯍꯜꯂꯣ꯫
ꯇꯥꯔꯕꯣ꯫
ꯎꯝ ꯆꯥꯔꯦ ꯁꫭꯝꯗꯤ꯫
ꯀꯩꯁꯨ ꯆꯥꯔꯦ꯫
ꯑꯁ ꯑꯥꯏ ꯀꯩꯏꯟꯖꯥ꯫
ꯉꯁꯤꯁꯦ ꯎꯝ ꯉꯥ ꯆꯥꯏꯌꯦ꯫
ꯎꯝ꯫
ꯍꯦꯟꯁꯥꯡꯁꯦ ꯍꯥꯎꯕ ꯆꯥꯗꯕ ꯀꯨꯏꯔꯦꯅ꯫ ꯑꯗꯨꯒ ꯍꯥꯎꯅ ꯆꯥꯅꯤꯡꯈ꯭ꯔꯦ꯫ ꯅꯪꯗꯤ ꯀꯔꯤ ꯃꯊꯦꯜ ꯆꯥꯔꯦ꯫
ꯃꯩ ꯂꯥꯛꯄ꯭ꯔꯣ꯫
ꯃꯩ ꯂꯥꯛꯑꯦ ꯍꯣꯏ ꯂꯥꯛꯇꯕ꯭ꯔꫭ ꯅꫭꯏ ꯔꫭꯝꯗ꯫
ꯈꫭꯏꯗꯤ ꯂꯥꯛꯇꯦ꯫
ꯎꯝ꯫ ꯀꯔꯤ ꯇꯧꯔꯒ ꯂꯩꯕ꯭ꯔꯣ꯫
ꯀꯩꯝ ꯇꯧꯗꯦꯗ ꯁꯨꯝ ꯂꯩꯌꯦ꯫
ꯎꯝ ꯉꯁꯤꯗꯤ ꯀꯥꯏ ꯉꯁꯤꯗꯤ ꯀꯥꯏ ꯆꯠꯂꯦ꯫
ꯀꯩꯝ ꯆꯠꯇꯦ꯫
ꯋꯥꯖꯤ ꯉꯣꯏꯁꯨ ꯀ ꯆꯠꯄ ꯌꯥ ꯆꯆꯤ ꯆꯂꯨ
ꯅꯕ꯭ꯔꯣꯅ꯭ꯔꯣ
ꯂꯣꯛ ꯊꯨꯡꯅꯤꯡꯕꯒꯤ ꯇꯥꯏꯞ ꯇꯧꯕ ꯍꯥꯏꯇꯥꯔꯦ ꯎꯄꯨꯟꯒ ꯆꯠꯂꯨꯕꯅꯤ ꯎꯝ
ꯍꯦꯟꯖꯤꯟꯗ꯭ꯔꯤꯉꯩꯗ ꯍꯤꯗꯥꯛ ꯇꯥꯥꯁꯜꯂꯣ
ꯎꯝ ꯏꯗꯥꯛ ꯆꯥꯕꯁꯦ ꯑꯩꯁꯤꯌꯥꯗꯅꯤ
ꯅꯅꯦꯖ ꯀ ꯈ ꯅꯅꯥꯇꯔꯤ ꯀꯩꯗꯤ
ꯎꯝ
ꯍꯤꯗꯥꯛꯇꯣ
ꯎꯝ
ꯆꯥ ꯆꯦꯜꯂꯨꯕ ꯅꯠꯇ꯭ꯔꯗꯤ ꯅꯥꯔꯦ ꯁꯥꯅ ꯁꯥꯕꯒ ꯅꯥꯕꯒ ꯌꯥꯄꯣꯟꯟꯇꯔꯦ ꯍꯟꯗꯛꯁꯦ ꯋꯥꯕꯅꯤ ꯈꯕꯁ
ꯀꯗꯧꯔꯃꯤꯅꯣ
ꯑꯩꯁꯦ ꯍꯧꯖꯤꯛ ꯈꯤꯇꯪ ꯏꯔꯨꯨꯔꯨ ꯇꯣꯛꯑꯒ ꯐꯝꯃꯒ ꯂꯩꯌꯦ ꯆꯃꯟꯗꯅ ꯏꯔꯔꯔ
ꯆꯇꯤ ꯆꯥꯎꯥꯎꯔꯕꯣ
ꯑꯥ
ꯆꯥꯛꯇꯤ ꯆꯥꯔꯕꯣ
ꯑꯥꯎ ꯆꯔꯦ ꯆꯄꯨꯗ ꯇ ꯑꯩꯅ ꯆꯥꯛ ꯆꯥꯊꯣꯛꯑꯒ ꯏꯔꯨꯕ
ꯆꯁ ꯇ ꯑꯣꯏꯒꯔꯗꯨ ꯐꯠꯇꯕꯅꯤꯅꯦ
ꯑ ꯁꯃꯗꯅ ꯂ ꯀꯔꯦꯗ ꯎꯄꯥꯏ ꯂꯩꯇꯦ ꯁꯥꯕꯅꯤꯅ
ꯃꯥꯅꯤꯗ ꯎꯆ ꯊꯕꯛ ꯅꯨꯡꯉꯥꯏꯕ꯭ꯔꯣ
ꯅꯨꯡꯉꯥꯏꯌꯦ ꯍꯣꯏ
ꯑꯣ ꯉꯁꯤꯗꯣ ꯈꯔ ꯊꯦꯡ ꯂ ꯃꯥꯂꯒꯅ
ꯑꯥ ꯃꯥꯏ ꯏꯜꯒꯪꯖꯦ ꯈꯔ ꯊꯦꯡꯕ
ꯑꯣ ꯁꯟꯗꯦꯗꯤ ꯑꯗꯨꯝ ꯊꯦꯡꯉꯣ
ꯎꯝ
ꯑꯣ ꯐꯌꯦꯦ ꯐꯥꯏ ꯅꯣꯡ ꯇꯥꯕ꯭ꯔꯣ ꯅꯣꯏꯔꯣꯝꯗꯪꯉꯁꯦ
ꯆꯥꯗꯦꯗ ꯅꯣꯡ ꯆꯨꯕꯅꯉꯗꯥ
ꯍ
ꯀꯔꯤ ꯍꯥꯏꯕꯅꯣ
ꯉꯁꯥꯏꯗꯣ ꯅꯣꯡ ꯇꯥꯕ꯭ꯔꯥ ꯍꯥꯏꯕ ꯅꯣꯏꯔꯣꯝꯗ
ꯆꯥꯗꯦ ꯑꯗꯨꯅꯕꯨ ꯅꯣꯏꯔꯣꯝꯗ ꯇꯥꯕ꯭ꯔꯣ ꯍꯥꯏꯕꯅꯤꯗ ꯉꯁꯥꯏꯅꯣ ꯈꯣꯏꯔꯣꯝꯗꯦꯗꯤ ꯇꯥꯗꯦ
ꯑꯩꯈꯣꯏꯗꯗꯤ ꯇꯥꯏ
ꯈꯔ ꯏꯉꯝꯒꯅꯤ ꯑꯗꯨꯗꯤꯀꯣ
ꯀꯥꯏ ꯆꯩꯩꯅꯣꯩ ꯁꯥꯕꯅ
ꯁꯥꯏ ꯁꯥꯏ ꯁꯃꯅ ꯇ ꯀ ꯁꯥꯕꯁꯦ ꯇꯥꯡꯕ ꯉꯝꯗꯦ
ꯎꯝ ꯑꯗꯨꯅꯤ ꯐ ꯐꯅ ꯍꯨꯝꯃꯦ ꯃꯌꯦꯛ ꯃꯃꯨꯠꯅꯤꯅ ꯃꯩ ꯌꯥꯎꯗꯕꯅꯤ ꯐ ꯅꯨꯡꯉꯥꯏꯇꯦꯅꯦ ꯎꯝ ꯍꯅꯤꯡꯕ ꯑꯣꯏꯔꯝꯅꯤꯗ
ꯃꯩ ꯑꯗꯨꯝ ꯆꯪꯗ꯭ꯔꯣ ꯅꯣꯏꯔꯣꯝꯗ
ꯑꯥ ꯈ ꯈꯪꯗꯦ ꯍꯥꯏꯇꯥꯔꯦ ꯅꯨꯡꯗꯥꯡ ꯅꯨꯡꯗꯥꯡ ꯅꯨꯡꯗꯥꯡꯒꯤ ꯃꯠꯇ ꯂ ꯀꯅ ꯁꯤꯃꯠꯇꯅꯦ
ꯉꯍꯥꯟꯈꯩꯅ ꯑꯌꯨꯛ ꯈꯔ꯫ ꯑꯗ ꯑꯌꯨꯛꯇꯒꯤꯗꯤ ꯑꯗꯨꯣ ꯍꯣꯏ ꯈꯔꯒ ꯅꯨꯡꯗꯥꯡ ꯋꯥꯏꯔꯝ ꯑꯗꯨꯗ꯫ ꯂꯥꯛꯑꯅꯤ ꯍꯧꯖꯤꯛ ꯃꯩꯃꯨꯛ ꯂꯥꯛ꯫
ꯀꯩꯅ ꯄꯕꯣ ꯝ ꯊ ꯍꯥꯏꯗꯤ
ꯑꯗꯨꯗꯗꯤ ꯆꯦ ꯃꯣꯃꯩ ꯂꯥꯛꯑ ꯈ꯫
ꯑꯥ꯫
ꯑꯥ꯫
ꯍꯝꯗꯤ ꯀꯗꯥ ꯆ ꯀꯦꯔ
ꯍꯌꯦꯡꯁꯦ ꯑꯗꯨꯝ ꯂꯩꯒꯅꯤꯗ ꯌꯨꯝꯗ
ꯎꯝ ꯍꯥꯏꯗꯤ꯫
ꯎꯝ ꯆꯠꯄ ꯌꯥꯒꯗ꯭ꯔꯣ ꯅꯪꯕꯨ꯫
ꯈꯪꯗꯦꯅꯦ ꯌꯥꯏꯗ꯫
ꯎ ꯆꯂꯨꯅ ꯍꯦ꯫ ꯑꯕꯨ ꯍꯂꯛꯄꯣꯏ ꯌꯥꯗꯗ ꯂꯩꯏꯖꯁꯟ꯫
ꯅꯪꯒ ꯌꯦꯟ ꯇꯥꯔꯦ ꯍꯅ꯫
ꯎꯝ꯫
ꯇꯥꯔꯦ ꯀꯃꯥꯏꯅ ꯇꯧꯕꯅꯣ꯫
ꯍꯌꯦꯡ ꯑꯦꯛꯖꯥꯝ ꯂꯩ ꯍꯥꯏꯕ꯭ꯔꯣ ꯑꯃ ꯍꯥꯏꯖꯩꯅꯦ ꯀꯩꯅꯣ ꯎꯝꯁꯦ
ꯑꯥ ꯂꯩ ꯍꯥꯏꯕꯅꯦ
ꯑꯥ
ꯁꯥꯏ ꯁꯥꯏ
ꯏ ꯏꯕ ꯀꯅꯥꯗꯦ꯫
ꯀꯩ ꯋꯥ꯫
ꯏꯔꯔꯨꯕꯤꯌꯦ ꯀꯅꯥ ꯗꯦꯕ꯫
ꯎꯝ ꯁꯥꯕꯅꯤꯅꯀꯣ ꯑꯗꯨꯝ ꯁꯥꯔꯝꯒꯅꯤ ꯔꯨꯖꯔꯨꯁꯨ꯫
ꯄꯨꯈ꯭ꯔꯤꯗ ꯂꯨꯞꯇꯅꯕꯨ ꯅꯨꯡꯉꯥꯏꯗꯧꯅꯤꯗ ꯑꯁꯨꯛ ꯁꯥꯕꯕꯁꯤ꯫
ꯐꯃꯨꯡ ꯃꯅꯥꯛꯇ ꯗꯝꯕꯨꯔ ꯑꯃ ꯇꯧꯔꯒ ꯊꯦꯄꯜ ꯇꯧꯔꯒ ꯏꯁꯤꯡ ꯊꯝꯖꯤꯜꯂꯣ ꯁ꯭ꯋꯤꯃꯤꯡ ꯄꯨꯜꯒꯤ ꯇꯥꯏꯞ ꯇꯧꯔꯒ
ꯄꯗꯁꯦ ꯃꯁꯂ ꯈꯗ ꯈꯔꯞ ꯄꯤꯛꯅ
ꯎꯝ ꯊꯝꯖꯤꯜꯂꯣ ꯇꯦꯡꯀꯤ ꯑꯃ ꯆꯜꯂꯒ ꯅꯪ ꯐꯝꯕ ꯌꯥꯅꯕ
ꯎꯝ꯫
ꯑꯗꯨꯅ ꯍꯦꯟꯅ ꯐꯔꯅꯤꯅ ꯁꯥꯔꯗꯤ ꯅꯪ ꯌꯥꯝ ꯁꯥꯒꯟꯕꯅꯦ꯫ ꯎꯝ꯫
ꯁꯥꯏ ꯀꯥꯗ ꯁꯦꯝꯃꯁꯤꯦꯔꯥ ꯈꯪꯗ
ꯁꯟꯖꯦꯜꯗꯣ ꯅꯪ ꯇꯨꯝꯃꯁꯨ ꯐꯝꯃꯒ ꯇꯨꯝꯃ ꯌꯥꯎ ꯑꯃꯅꯤ
ꯏꯁꯤꯡꯗ ꯇꯨꯝꯁꯤꯟꯕ
ꯎꯝ ꯀꯅꯥ ꯀꯅꯥ ꯂꯩꯒꯦ ꯅꯪꯗꯤ
ꯊꯟꯗ ꯂꯩꯌꯦ
ꯑꯁ ꯅꯨꯡꯉꯥꯏꯗ꯭ꯔꯣ
ꯃꯥꯏ ꯏꯀꯣꯏꯗ
ꯑꯦ ꯅꯥꯇꯟꯗ ꯂꯩꯕꯁꯨ ꯅꯨꯡꯉꯥꯏꯇꯕ꯭ꯔꯥ ꯑꯩꯁꯦ
ꯅꯨꯡꯉꯥꯏꯇꯖꯦ ꯍꯦꯟꯇ ꯇ ꯐꯗ ꯐ ꯈꯪꯗꯦ
ꯎꯝ ꯄꯨꯔꯥ ꯕꯔꯥꯅꯤꯌꯦ
ꯑ
ꯍꯧꯖꯤꯛꯇꯤ ꯆꯥꯛꯆꯥꯥ ꯇꯣꯛꯕꯅꯦ ꯏꯔꯨꯖ ꯇꯕꯅꯦ ꯇꯨꯝꯅ ꯑꯃꯛ ꯉꯥꯏ ꯍꯥꯏꯔꯝꯃꯦ
ꯑꯥ ꯇꯨꯝꯅꯤꯡꯉꯥꯏ ꯈꯤꯇꯪ ꯉꯥꯏꯔꯦ ꯀꯪ ꯀꯪ ꯍꯜꯂꯒ
ꯕꯣꯜ ꯌꯦꯡꯉꯣꯏꯗ꯭ꯔꯣ ꯅꯪꯗꯤ
ꯌꯦꯡꯗꯦꯗ ꯑꯩꯗꯤ
ꯌꯦꯡꯉꯨꯅꯨ ꯕꯣ ꯌꯦꯡꯉꯨꯁꯦ ꯑꯁ ꯅꯨꯡꯁꯤꯠ ꯐꯥꯞꯄ ꯅꯠꯇꯦ
ꯑ ꯌꯦ ꯕꯤꯖ ꯅꯃ ꯇꯨꯝꯕ
ꯕꯤꯗꯤꯑꯣ
ꯑ ꯃꯨꯚꯤꯁꯁꯀꯨꯝꯕ ꯌꯦꯡꯉꯒ ꯁꯨꯝꯣꯛ
ꯍꯣꯏ ꯑꯗꯨꯅꯕꯍꯤꯅꯚꯥꯏ ꯑꯗꯨꯃꯥꯏꯅ ꯇꯧꯊꯣ
ꯑꯦ ꯎ
ꯎꯝ ꯕꯤꯠ ꯂꯩꯖꯕꯅꯤ ꯍꯟꯗꯛ ꯕꯣꯜ ꯌꯦꯡꯅꯕ ꯍꯥꯏꯇꯥꯔꯦ ꯑꯁ ꯃꯇꯝꯗꯣ ꯑꯁ ꯅꯨꯡꯉꯥꯏꯇꯕ ꯃꯇꯝ ꯑꯗꯨ ꯇꯨꯝ ꯃꯤ ꯇꯨꯝꯅꯕ ꯃꯇꯝꯗꯣ ꯑꯗꯨꯝ ꯑꯣꯏꯌꯦ ꯃꯣꯏꯁꯦ
ꯎꯝ ꯑꯩꯈꯣꯏ ꯃꯝꯕ ꯃꯇꯝꯗ ꯃꯣꯏꯒꯤꯗꯤ ꯉꯥꯟꯕꯅꯤꯅ
ꯎꯝ ꯑꯗꯨꯅ ꯏꯗ
ꯀꯅꯥꯅ ꯊꯣꯡꯒꯦ ꯉꯁꯤꯒꯤ ꯆꯥꯛ ꯍꯤꯟꯖꯥꯡꯁꯤꯕꯨ
ꯆꯥꯛꯄꯨꯗꯤ ꯑꯩ ꯊꯣꯡꯉꯦ ꯑꯗꯣ ꯌꯦꯟꯖꯥꯡꯗꯤ ꯑꯩꯈꯣꯏ ꯕꯣꯛꯅ ꯑꯌꯨꯛ ꯊꯣꯡꯉꯝꯕ ꯏꯟꯖꯥꯡꯅꯦ ꯅꯨꯡꯗꯥꯡꯗ ꯑꯃꯨꯛ ꯆꯥꯕ ꯑꯩꯈꯣꯏ ꯕꯣꯏꯗꯤ ꯃꯣꯏ ꯑꯣꯖꯥ ꯃꯌꯨꯝꯗ ꯆꯥꯛꯆꯥꯥ ꯋꯥꯖꯈꯤ ꯑꯩꯒ ꯑꯩꯈꯣꯏ ꯏꯃꯥ ꯑꯃ ꯇꯪ ꯆꯥꯗꯔꯤꯕ ꯑꯁꯤꯅ ꯐ ꯑꯗꯨꯗ ꯆꯥꯛꯆꯥ ꯑꯗꯨꯁꯨ ꯄꯨꯟꯅ ꯆꯧꯃꯤꯟ ꯅꯗꯤ ꯐꯕ ꯑꯝꯕ ꯍꯟ ꯆꯔꯦ ꯆꯥꯛ ꯆꯪꯅꯤꯅꯦ
ꯄꯨꯟꯅ ꯄꯨꯟꯅ ꯆꯥꯔꯗꯤ ꯍꯥꯎꯕꯅꯦ
ꯑ ꯃꯥꯅꯦ
ꯇꯣꯉꯥꯟ ꯇꯣꯉꯥꯟ ꯆ ꯎꯆꯦ ꯊꯥꯎ ꯀꯝꯅꯤ ꯆꯥꯡ ꯆꯥꯡ
ꯅꯤ ꯄꯨꯁ ꯆꯅꯦꯕꯩ ꯍꯥꯏꯅꯦ
ꯇꯨꯝꯃꯟꯗꯣꯏꯔꯣ ꯅꯪꯗꯤ ꯍꯧꯖꯤꯛ
ꯎꯝ ꯑꯩꯕꯨꯗꯤ ꯇꯨꯝꯃꯗ꯭ꯔꯦꯕꯅ ꯉꯥꯛ ꯂꯩꯔꯒ
ꯎꯝ
ꯑꯩꯗꯤ ꯇꯨꯡꯒꯟꯕ ꯃꯤꯅꯤꯅ
ꯌꯥꯝ ꯇꯨꯝꯃꯨꯅꯨ ꯍꯩ ꯅꯣꯏꯔꯛꯀꯅꯤꯕꯣ
ꯑꯁꯥ ꯅ ꯀꯥꯏ ꯅꯏꯕ ꯀꯩ ꯌꯥꯗ
ꯑꯩꯈꯣꯏꯗꯤ ꯅꯣꯏꯕꯅꯤꯅ
ꯅꯣꯏꯕꯨꯁꯨ ꯋꯥꯕ꯭ꯔꯥ ꯇꯃ ꯌꯥ
ꯑꯥ
ꯀꯋꯥꯒꯦ
ꯌꯥꯒꯤꯁꯦ ꯀꯃꯥꯏ ꯍꯥꯏꯗꯔ
ꯀꯕꯁꯤ ꯀꯃꯥꯏ ꯍꯥꯏꯁꯦ ꯑꯩ ꯑꯦꯛꯁꯄ꯭ꯂꯦꯟ ꯇꯧꯕꯤꯒꯦ ꯍꯥꯏꯅꯤ
ꯂꯣꯏꯗꯕ ꯂꯣꯏꯅꯗꯤ ꯈꯪꯉꯔꯣꯏꯗ
ꯎꯝ ꯃꯥꯅꯦ ꯑꯗꯨꯕꯨꯗꯤ ꯃꯤ ꯈꯛꯇꯗ ꯈꯪꯕꯅꯦꯕ ꯍꯥꯟꯅ ꯇ꯭ꯔꯥ
ꯎꯝ
ꯁꯤꯅꯦꯃꯥꯒꯗꯤ ꯌꯦꯡꯕ꯭ꯔꯣ ꯅꯪꯕ ꯁꯤꯔ ꯅꯠꯇꯕ ꯑꯦꯄꯤꯁꯣꯠ ꯅꯠꯇꯕ ꯑꯗꯨꯝ ꯐꯅꯤ ꯚꯤꯗꯤꯑꯣꯒꯨꯝꯕ ꯌꯦꯡꯕꯨꯔꯣ
ꯀꯤꯁꯀꯤꯦꯒꯕ ꯌꯦꯦꯅꯤ ꯏꯦ
ꯐꯣꯏꯅꯦ ꯑꯗꯨ ꯊꯌꯥ ꯀꯣꯏ ꯅ ꯇꯔꯀꯤꯁ ꯀꯨꯝꯃꯗ ꯄꯥꯛ ꯄꯥꯝꯗꯕꯅꯤꯅꯦ
ꯑꯗ ꯃꯣꯏꯒꯤꯗꯣ ꯑꯃꯨꯛ ꯑꯦꯄꯤꯁꯣꯠꯁꯤꯡꯗꯣ ꯑꯃꯨꯛ ꯌꯥꯝ ꯍ ꯆꯅꯤ ꯆꯍꯨꯝ ꯌꯥꯎꯋꯤꯅꯦ ꯌꯦꯡꯕ ꯉꯝꯗꯦ
ꯑꯦꯄꯤꯁꯣꯠꯁꯦ ꯌꯦꯡꯕ ꯅꯨꯡꯉꯥꯏꯇꯦ ꯂꯩꯇꯦ
ꯑꯗꯨꯕꯨ ꯑꯃꯨꯛ ꯌꯦꯡꯕ ꯅꯨꯡ ꯑꯃꯨꯛꯁꯨ ꯌꯦꯡꯕ ꯅꯨꯡꯉꯥꯏꯕ ꯁꯥ ꯉꯁꯨ
ꯇꯤ ꯄꯤꯁꯤꯁꯨ ꯌꯦꯡꯅꯤꯡ ꯌꯦꯩꯅꯤꯡꯕ ꯊꯣꯛꯇꯣꯏꯅꯦ
ꯎꯝ
ꯅꯨꯡꯉꯥꯏꯇꯦꯅꯦ ꯌꯦꯡꯅꯤꯡꯕꯗꯨ ꯐꯪꯒꯗꯕ ꯅꯨꯡꯉꯥꯏꯒꯗꯕ ꯅꯨꯡꯉꯥꯏꯕ ꯂꯩꯗꯅ ꯌꯦꯡꯅꯤꯡꯕꯗ ꯊꯣꯛꯇꯕ ꯅꯦꯠꯐ꯭ꯂꯤꯛꯁꯁꯤꯁꯨ ꯕꯦꯔꯥꯅꯤ ꯄꯥꯔꯠ ꯋꯥꯟ ꯐꯪꯉꯒ ꯄꯥꯔꯠ ꯇꯨ ꯐꯪꯗꯕ ꯕꯤꯔꯌꯥꯅꯤ
ꯑ
ꯄꯗꯤꯡꯇꯣꯟꯒꯤꯗ ꯈꯪꯕ꯭ꯔꯥ
ꯈꯪꯗꯦ
ꯎꯝ ꯕꯤꯌꯔꯒꯗ ꯌꯦꯡꯕꯗ ꯅꯨꯡꯉꯥꯏꯈ꯭ꯔꯦꯕꯁꯂ
ꯍ
ꯍ